ꯑꯣ ꯍꯜꯂꯣ
ꯑ ꯇꯥꯕ꯭ꯔꯣ
ꯍꯜꯂꯣ
ꯑ ꯍꯦꯜꯂꯣ ꯇꯄ꯭ꯔꯣ
ꯑꯣ ꯇꯥꯏꯌꯦ ꯇꯥꯏꯌꯦ ꯆꯔꯕꯣ
ꯑꯥ ꯆꯥꯔꯦ ꯅꯣꯏꯗꯤ ꯆꯥꯔꯕꯣ
ꯑ ꯆꯥꯠꯔꯤꯌꯦ
ꯑꯥ ꯄꯨꯡ ꯀꯌꯥꯗ ꯆꯥꯗꯣꯏꯗꯣ ꯅꯪꯁꯨ ꯍꯣꯁꯇꯦꯜꯗ ꯂꯩꯕ꯭ꯔꯣ ꯑꯥ ꯑꯩ ꯑꯩ ꯀꯥꯖꯤꯟꯒ ꯅꯣꯏ ꯍꯣꯁꯇꯦꯜꯗ ꯂꯩꯃꯤꯟꯅꯕ꯭ꯔꯣ
ꯑꯒꯣ ꯅꯪꯒꯤ ꯈꯣꯟꯗꯣ ꯐꯖꯅ ꯇꯥꯕ ꯉꯝꯗꯦ
ꯑꯣ ꯑꯣ ꯇꯥꯔꯕ꯭ꯔꯣ ꯍꯧꯖꯤꯛꯇꯤ
ꯑꯣ ꯇꯥꯔꯦ ꯇꯥꯔꯦ
ꯑ ꯑꯩꯈꯣꯏ ꯀꯥꯖꯤꯟꯒ ꯅꯪꯒ ꯍꯣꯁꯇꯦꯜ ꯂꯩꯃꯤꯟꯅꯕ꯭ꯔꯥ ꯍꯥꯏꯕ
ꯑꯧ ꯂꯩꯥꯃꯤꯟꯅꯩꯌꯦ
ꯑꯣ ꯐꯔꯦ ꯐꯔꯦ ꯑꯩ ꯑꯩ ꯈꯣꯟꯗꯣ ꯐꯖꯟꯅ ꯇꯥꯗ꯭ꯔꯤꯕꯣ ꯍꯧꯖꯤꯛꯐꯥꯎ
ꯑꯥ ꯇꯥꯔꯦ ꯀꯩꯗꯧꯔꯝꯃꯤꯅꯣ
ꯑꯁꯨꯝ ꯐ꯭ꯔꯤ ꯂꯩꯕꯅꯤꯗ ꯅꯣꯏꯗ ꯀꯣꯜ ꯇꯧꯒꯦꯅ
ꯅꯨꯡꯉꯥꯏꯔꯤꯕꯥ ꯅꯪꯗꯤ
ꯎꯝ ꯅꯨꯡꯉꯥꯏꯔꯤꯌꯦ
ꯑꯥ ꯄꯨꯡ ꯀꯌꯥꯗ ꯆꯥꯛ ꯆꯥꯗꯣꯏꯅꯣ ꯅꯣꯏꯁꯦ ꯌꯥꯝ ꯊꯦꯡꯉꯦ
ꯎꯝ ꯑꯦꯠ ꯗꯨꯋꯥꯏꯗ ꯆꯥꯗꯣꯏꯅꯦ
ꯑꯦꯗ ꯗꯨꯋꯥꯥꯏꯗ
ꯑꯥꯎ
ꯑꯣ ꯌꯥꯝꯅ ꯊꯦ ꯍꯥꯥ
ꯅꯣꯏꯗꯤ ꯆꯥꯛ ꯆꯥꯔꯝꯃꯅꯤꯅꯦ
ꯑꯥ ꯑꯩꯈꯣꯏꯗꯤ ꯆꯥꯔꯦ ꯉꯁꯤ ꯃꯁꯔꯨꯝ ꯑꯣꯏꯅ ꯆꯥꯏ ꯌꯥꯝꯅ ꯍꯥꯎꯋꯤ
ꯅꯣꯏꯗꯤ ꯀꯩ ꯆꯥꯗꯣꯏꯅꯣ ꯗꯥꯜꯂꯣ
ꯑꯩꯈꯣꯏꯗꯤ ꯈꯪꯗꯦꯗ ꯗꯥꯜ ꯊꯣꯡꯕꯤꯒꯗ꯭ꯔꯥ ꯑꯂꯨ ꯑꯉꯧꯕ ꯍꯥꯎ ꯇꯕ ꯃꯍꯥꯎ ꯌꯥꯎꯗꯕ ꯊꯣꯡꯕꯤꯒꯗ꯭ꯔꯥ ꯈꯪꯗ‌ꯦ
ꯌꯥꯝꯅ ꯅꯨꯡꯁꯤ ꯑꯥ ꯍꯣꯁꯇꯦꯜꯗ ꯂꯩꯕ ꯍꯣꯁꯇꯦꯜꯗ ꯂꯩꯔꯗꯤ ꯑꯗꯨꯃꯥꯏ ꯇꯧꯕꯅꯤ ꯌꯥꯝꯅ ꯍꯥꯎꯇꯕꯗꯣ ꯃꯍꯥꯎ ꯂꯩꯇꯕ ꯆꯥꯛ ꯈꯛꯇ ꯄꯤꯌꯦ ꯃꯣꯏꯁꯦ
ꯎꯝ ꯅꯪ ꯅꯪꯒꯤꯗꯣ ꯅꯦꯠꯋꯥꯛ ꯅꯨꯡꯉꯥꯏꯇꯕ ꯃꯥꯜꯂꯦꯀꯣ
ꯑꯣ ꯈꯔ ꯅꯨꯡꯉꯥꯏꯇ ꯃꯥꯜꯂꯦ ꯍꯧꯖꯤꯛ ꯇꯥꯔꯕꯣ
ꯑꯣꯃꯨꯒ ꯀꯟꯅ ꯑꯃꯨꯛ ꯇꯥꯏ ꯑꯃꯨꯀ ꯅ‌ꯦꯝꯅ ꯑꯃꯨꯛ ꯇꯥꯏ
ꯑꯣ ꯍꯧꯖꯤꯛꯇꯤ ꯇꯥꯔꯕꯣ
ꯑꯥ ꯍꯧꯖꯤꯛ ꯇꯥꯔꯦ
ꯑꯣꯀꯦ ꯑꯣꯀꯦ ꯑ
ꯅꯥꯇꯣꯝꯇ ꯂꯩꯕ꯭ꯔꯣ
ꯑꯩꯈꯣꯏ ꯃꯥꯃꯥꯒ ꯂꯩꯌꯦ
ꯑꯣ
ꯑꯩꯈꯣꯏ ꯈꯨꯟꯗ ꯑꯁ ꯌꯥꯝꯅ ꯅꯨꯡꯉꯥꯏꯇꯦ ꯉꯁꯥꯏ ꯃꯥꯏ ꯂꯥꯛꯑ ꯂꯥꯛꯑꯝꯃꯦꯕꯀꯣ ꯑꯗꯨꯅ ꯑꯀꯣꯝꯒ ꯆꯠꯈ꯭ꯔꯦ
ꯑꯣ
ꯑꯗꯨꯅ ꯌꯥꯝꯅ ꯃꯝꯃꯤ ꯍꯧꯖꯤꯛ
ꯅꯪꯗꯤ ꯌꯥꯝ ꯑꯍꯟ ꯃꯥꯜꯂ‌ꯦꯗ
ꯀꯥꯏꯕ
ꯌꯥꯝ ꯑꯍꯟ ꯃꯥꯜꯂꯦꯕ
ꯑꯩꯔꯣ
ꯑꯥ
ꯑꯩ ꯈꯨꯍꯥꯏꯗ ꯍꯥꯏꯔꯣ
ꯑꯥꯎ
ꯑꯍꯟꯅꯦ ꯑꯍꯟꯅꯦ
ꯑꯁ ꯢꯀꯥꯢꯖꯩꯌꯦ
ꯢꯀꯥꯢꯕ
ꯏꯀꯥꯏꯖꯩꯌꯦꯕ ꯑꯍꯟꯅꯦ ꯈꯪꯉ ꯗꯤ ꯐ꯭ꯔꯤꯗ ꯋꯥ ꯉꯥꯡꯕ ꯉꯝ
ꯅꯪ ꯁꯦꯃꯤꯁꯇꯔ ꯀꯌꯥꯅꯣ ꯍꯧꯖꯤꯛ ꯇꯧꯔꯤꯁꯦ
ꯑꯩ ꯁꯤꯃꯤꯁꯇꯔ ꯐꯥꯏꯚꯅꯦ ꯐꯤꯚ ꯁꯤꯃꯤꯁꯇꯔ ꯐꯤꯚ ꯁꯤꯃꯤꯁꯇꯔꯅꯤ
ꯁꯤꯛꯁ
ꯐꯤꯞ ꯐꯤꯞ
ꯑ ꯐꯤꯞ
ꯑꯥꯎ ꯑꯥꯎ
ꯑꯥ ꯑꯗꯨꯗꯤ ꯑꯩꯈꯣꯏ ꯃꯥꯟꯅꯩ ꯅꯠꯇ꯭ꯔꯥ ꯑꯩꯈꯣꯏ ꯑꯩꯁꯨ ꯁꯤꯛꯁ ꯁꯤꯛꯁ ꯁꯦꯃꯤꯁꯇꯔ ꯂꯣꯏꯔꯦ ꯍꯧꯖꯤꯛ ꯍꯟ ꯍꯟꯗꯛ
ꯎꯁ ꯑꯗꯨꯗꯤ ꯅꯪꯅ ꯍꯥꯜꯂꯤꯅꯦ
ꯑ ꯅꯣꯏ ꯅꯣꯏ ꯈꯥꯟꯒ ꯃꯥꯟꯅꯕ꯭ꯔꯣ ꯅꯣꯏ ꯅꯪꯒꯤ ꯁꯦꯃꯤꯁ
ꯃꯥꯟꯅꯗꯦ ꯃꯥꯗꯤ ꯇꯣꯡꯉꯥꯟꯅꯦ ꯃꯥꯒ ꯑꯩꯒ ꯇꯣꯡꯉꯥꯟꯅꯦ
ꯑꯣ ꯑꯣ ꯑꯣ ꯍꯥꯏꯗꯤ ꯅꯪꯅ ꯀꯔꯝꯕ ꯀꯣꯔꯁ
ꯑꯩꯅ ꯕꯤ ꯑꯦ ꯁꯤ ꯁꯤ ꯁꯤ ꯇꯤ ꯑꯣꯏꯕ
ꯕꯤ ꯑꯦ ꯁꯤ
ꯁꯤ ꯁꯤ ꯇꯤ ꯀꯥꯔꯗꯤꯛꯀꯤ
ꯑꯣ ꯅꯨꯡꯉꯥꯏꯕ꯭ꯔꯣ
ꯍꯥ
ꯅꯨꯡꯉꯥꯏꯕ꯭ꯔꯣ ꯍꯥꯏꯕ ꯅꯪꯒꯤ ꯀꯣꯔꯁꯇꯣ
ꯑ ꯅꯨꯡꯉꯥꯏꯇꯦ ꯀꯔꯤ ꯀꯣꯛꯀ ꯂꯣꯏ ꯆꯥꯛꯑꯦ
ꯑꯩꯗꯤ ꯌꯥꯝꯅ ꯂꯨꯕ꯭ꯔꯥ ꯅꯠꯇ꯭ꯔꯒ ꯐꯤꯜ ꯋꯥꯔꯛ ꯂꯩꯕꯒꯤꯔꯣ
ꯑꯣ ꯌꯥꯝꯅ ꯂꯨꯋꯦ ꯂꯨꯕꯕꯨꯗꯤꯀꯣ ꯌꯥꯝꯅ ꯂꯣꯏꯌꯦ ꯀꯣ ꯑꯗꯣ ꯈꯪꯗꯦꯗ
ꯎꯝ
ꯈꯣꯗꯦ ꯀꯃꯥꯢ
ꯍꯣꯁꯇꯦꯜꯗꯗꯤ ꯀꯔꯤ ꯀꯔꯤ ꯇꯧꯕ꯭ꯔꯥ ꯅꯣꯢ
ꯀꯩꯗꯧꯅꯤ ꯆꯥꯛꯆꯥ ꯇꯣꯛꯑꯦ ꯍꯧꯖꯤꯛ ꯑꯈꯣꯏꯕꯨꯗꯤ ꯑ ꯗ꯭ꯌꯨꯇꯤ ꯆꯠꯄꯅꯤꯅ ꯑꯗꯨꯝ ꯉꯟꯅ ꯍꯧꯔꯒ ꯗ꯭ꯌꯨꯇꯤ ꯆꯠꯂꯦ ꯍꯜꯂꯛꯑꯦ ꯆꯥꯛ ꯆꯥꯔꯦ ꯇꯨꯝꯃꯦ ꯉꯟꯅ ꯇꯨꯝꯈ꯭ꯔꯅꯤ ꯑꯗꯨꯒ ꯆꯠ ꯑꯌꯨꯛ ꯉꯟꯇꯥ ꯍꯧꯒꯠꯂ ꯑꯃꯨꯛꯀ ꯆꯠꯀꯅꯤ
ꯑꯣ ꯗ꯭ꯌꯨꯇꯤꯁꯨ ꯆꯠꯄ꯭ꯔꯣ
ꯑ ꯏꯟꯇꯟ ꯆꯠꯄꯀꯣ ꯑꯩꯒꯤꯗꯤ ꯑꯗꯨꯒꯤ
ꯑꯥ ꯗꯦ ꯇꯥꯏꯝꯗ ꯆꯠꯄ꯭ꯔꯥ ꯅꯠꯇ꯭ꯔꯒ ꯅꯨꯡꯗꯥꯡꯗ ꯆꯠꯄ꯭ꯔꯣ
ꯑꯣ ꯅꯨꯡꯗꯤꯟꯗ ꯆꯠꯄꯅꯤ
ꯑꯣ ꯑꯣ ꯅꯨꯡꯗꯤꯟꯗ ꯑꯣ
ꯢꯪꯕ꯭ꯔꯣ ꯅꯣꯏ ꯑꯗꯨꯗ
ꯍꯥ
ꯏꯪꯕ꯭ꯔꯣꯕ
ꯑ ꯏꯪꯉꯤꯌꯦ ꯉꯁꯤ ꯏꯪꯉꯦ ꯑ ꯍꯥꯏꯗꯤ ꯑꯥꯐꯇꯔꯅꯨꯟꯗ ꯇꯤ ꯌꯥꯝꯅ ꯁꯥꯏꯌꯦꯕꯀꯣ ꯉꯁꯤ ꯑꯗꯨꯒ ꯍꯧꯖꯤꯛꯇꯤ ꯌꯥꯝꯅ ꯏꯪꯉꯦ ꯅꯣꯡꯁꯨ ꯆꯨꯕꯅꯤꯅ
ꯑꯣ ꯍꯥ
ꯍꯥ
ꯀꯔꯤ ꯍꯥꯏꯕꯣꯂꯣ
ꯅꯠꯇꯦ ꯅꯠꯇꯦ ꯍꯧꯖꯤꯛ ꯐ꯭ꯂꯥꯏꯁ ꯂꯥꯛꯄꯗꯨꯅ ꯑꯩꯅ
ꯑꯣ
ꯀ ꯍꯥꯏꯗꯣꯏꯅꯣ ꯈꯪꯗ꯭ꯔꯦ
ꯑꯩ ꯅꯪ ꯉꯥꯡꯕꯠꯇꯥꯗ꯭ꯔꯦ
ꯍꯥ
ꯑꯩ ꯅꯪꯅ ꯉꯥꯡꯕ ꯇꯥꯗ꯭ꯔꯤ
ꯑꯩ ꯑꯩ ꯉꯪꯕ ꯇꯥꯗ꯭ꯔꯦ ꯍꯥꯏꯔꯣ
ꯑꯥꯎ ꯑꯥ ꯍꯧꯖꯤꯛꯀꯤꯇꯥꯔꯦ
ꯍꯧꯖꯤꯛ ꯑꯁ ꯅꯣꯡ ꯑꯀꯣꯝꯒ ꯆꯨꯔꯦ ꯑꯩꯒꯤ ꯕꯦꯛꯒ꯭ꯔꯥꯎꯟ ꯕꯦꯛꯒ꯭ꯔꯥꯎꯟ ꯅꯣꯏꯁꯁꯦ ꯈꯔ ꯀꯟꯒꯗꯧ ꯃꯥꯜꯂꯦ
ꯑꯣ ꯑꯗꯨꯗꯤ ꯐꯃꯨꯡꯗ ꯀꯥꯈꯠꯂꯒ ꯕ꯭ꯂꯦꯡꯀꯦꯠ ꯁꯨꯞꯄꯒ ꯂꯩꯈ꯭ꯔꯣ
ꯍ ꯏꯪꯕ꯭ꯔꯣ
ꯑ ꯅꯪꯕꯨ ꯅꯪꯕꯨ ꯍꯥꯏꯕ ꯅꯣꯡ ꯆꯨꯔ
ꯑꯥ ꯑꯥ ꯍꯧꯖꯤꯛꯇꯤ ꯕ꯭ꯂꯦꯡꯀꯦꯠ ꯌꯨꯁ ꯇꯧꯗ꯭ꯔꯁꯨ ꯌꯥꯏꯌꯦꯗ ꯍꯟꯗꯛꯇꯤ ꯌꯥꯝꯅ ꯏꯪꯕꯁꯨ ꯅꯠꯇꯦ ꯌꯥꯝꯅ ꯁꯥꯕꯁꯨ ꯅꯠꯇꯕ ꯀꯣ
ꯑꯣ
ꯗꯤ ꯁꯝꯃꯔ ꯇꯥꯏꯝꯗꯤ ꯈꯔ ꯅꯨꯡꯉꯥꯏ ꯋꯦꯗꯔꯁ
ꯅꯣꯗꯤ ꯅꯣꯏꯃ ꯅꯣꯏꯕ ꯅꯪ ꯉꯥꯛꯇ ꯂꯩꯕ꯭ꯔꯣ
ꯑꯥ ꯍꯣꯏ ꯍꯧꯖꯤꯛꯇꯤ ꯑꯩꯈꯣꯏꯃꯒ ꯑꯩꯒ ꯈꯨꯟꯗ ꯂꯩꯌꯦ ꯅꯪꯗꯤ ꯑ ꯀꯑꯥ ꯀꯩꯕ ꯏꯝꯐꯥꯜꯒꯤ ꯃꯤꯔꯣ
ꯑꯥ ꯅ ꯇ
ꯑ
ꯍꯥ
ꯍꯥꯏꯗꯤ ꯀꯣ ꯈꯥꯟꯒ ꯅꯣꯏ ꯔꯨꯝꯗ ꯄꯨꯟꯅ ꯂꯩꯕ꯭ꯔꯥ ꯅꯠꯇ꯭ꯔꯒ
ꯑ ꯂ ꯂꯩꯇ ꯂ ꯂꯩꯇ
ꯑꯣ ꯀꯣꯂꯦꯖ ꯆꯠꯄ꯭ꯔꯣ ꯉꯁꯤ
ꯆꯠꯇꯦ ꯑꯩꯈꯣꯏ ꯀꯣꯂꯦꯖ ꯍꯧꯗ꯭ꯔꯤ
ꯑꯣ ꯀꯣꯂꯦꯖ ꯍꯧꯗ꯭ꯔꯤ ꯍꯥꯏꯗꯤ ꯀ꯭ꯂꯥꯁ ꯁꯁꯟ ꯅ꯭ꯌꯨ ꯁꯦꯁꯟ ꯍꯧꯗ꯭ꯔꯤ ꯍꯥꯏꯔꯣ
ꯑ
ꯑꯣ ꯅꯣꯏ ꯐꯣꯔꯠ ꯁꯦꯃꯤꯁꯇꯔ ꯂꯣꯏꯔꯒ ꯐꯤꯞ ꯁꯦꯃꯤꯁꯇꯔ ꯍꯧꯗ꯭ꯔꯤ ꯍꯥꯏꯔꯣ
ꯑ ꯑꯣ ꯇꯥꯕ꯭ꯔꯣ
ꯑꯥ ꯇꯥꯏꯌꯦ ꯇꯥꯗꯕ꯭ꯔꯣ
ꯑꯣꯣꯁꯦ ꯅꯪ ꯀꯣꯟ꯭ꯔꯣ ꯑꯣ ꯀꯟꯕ ꯑꯃꯨꯛ ꯅꯦꯝꯃꯀꯥꯟꯗ ꯑꯩꯅ ꯑꯣꯗꯨ ꯑꯃꯨꯛ ꯀꯟꯍꯟꯕ ꯑꯃꯨꯛ ꯀꯟꯅ ꯊꯣꯛꯂꯛꯑꯦ
ꯑꯩꯒꯤ ꯅꯦꯠꯋꯛꯅ ꯑꯣꯏꯝꯔꯕꯅꯤ
ꯑꯥ
ꯑꯩ ꯈꯨꯟꯗ ꯂꯩꯕꯅꯤꯅꯀꯣ ꯅꯦꯠꯋꯔꯛꯁꯦ ꯌꯥꯝꯅ ꯅꯨꯡꯉꯥꯏꯇꯦ ꯑꯗꯨꯅ ꯑꯩꯈꯣꯏ ꯔꯨꯝꯗꯁꯨ ꯅꯦꯠꯋꯔꯛ ꯂꯩꯇꯦ ꯑꯗꯨꯒ ꯑꯩꯈꯣꯏ ꯕ꯭ꯔꯦꯟꯗꯥꯗ ꯂꯩꯕꯀꯣ ꯑꯗꯨꯅ ꯍꯧꯖꯤꯛ ꯕ꯭ꯔꯦꯟꯗꯥꯗ ꯂꯥꯛꯑꯒ ꯀꯣ ꯇꯧꯔꯤꯅꯤ
ꯑꯣ ꯑꯁ ꯅꯣꯡ ꯆꯨꯔꯗꯤ ꯌꯥꯝ ꯂꯣꯏ ꯆꯣꯛꯀꯅꯤꯀꯣ
ꯑꯥ ꯍꯧꯖꯤꯛ ꯃꯩ ꯂꯥꯛꯑꯦ ꯅꯨꯡꯉꯥꯏ
ꯌꯥ ꯆꯥꯔꯖ ꯇꯧꯍꯧꯔꯣ ꯑꯗꯨꯗꯤ ꯐꯣꯟꯗꯣ
ꯀꯥꯏꯕ
ꯐꯣꯟ ꯆꯥꯔꯖ ꯇꯧꯍꯧꯣꯔꯕ
ꯑꯍꯣꯏ
ꯇꯧꯒꯦ ꯇꯧꯒꯦ ꯍꯧꯖꯤꯛꯇꯤ ꯐꯤꯞꯇꯤ ꯋꯥꯟꯗꯤ ꯂꯩꯌꯦꯗ
ꯍꯥ
ꯍꯧꯖꯤꯛ ꯑꯩꯒꯤ ꯕꯦꯇ꯭ꯔꯤ ꯄꯥꯔꯁꯦꯟ ꯐꯤꯐꯇꯤ ꯋꯥꯟꯗꯤ ꯂꯩꯔꯦ ꯍꯥꯏꯕ
ꯑꯣ ꯌꯥꯝꯃꯤꯅꯦ
ꯌꯥ ꯀꯅꯤ
ꯍꯣꯁꯇꯦꯜꯗ ꯂꯩꯕ ꯅꯨꯡꯉꯥꯏ ꯅꯨꯡꯉꯥꯏꯕ꯭ꯔꯣ
ꯑꯁ ꯅꯨꯡꯉꯥꯏꯇꯦꯊ ꯀꯅꯥꯅ
ꯑꯉꯥꯡ
ꯁꯤꯗ ꯂꯩꯏꯕꯗꯤ ꯌꯨꯝ ꯌꯨꯝ ꯌꯥꯝ ꯅꯤꯡꯁꯤꯡꯉꯦꯅ ꯑ ꯀꯔꯤ ꯍꯥꯏꯕꯅꯣ ꯇꯥꯕ꯭ꯔꯣ
ꯍꯥ
ꯍꯜꯑꯣ
ꯑꯥ ꯇꯥꯕ꯭ꯔꯣ
ꯑꯣꯏ ꯇꯥꯏꯌꯦ ꯇꯥꯏꯌꯦ
ꯑꯥ ꯑꯩꯒꯤ ꯅꯦꯠꯋꯥꯔꯛꯁꯦ ꯌꯥꯝꯅ ꯐꯠꯇꯕ ꯃꯥꯜꯂꯦꯗ
ꯎꯝ ꯍꯥꯏꯇꯦ
ꯑ ꯍꯧꯖꯤꯛꯇꯤ ꯅꯣꯏ ꯕꯤꯖꯤ ꯑꯣꯏꯕ꯭ꯔꯥ ꯅꯠꯇ꯭ꯔꯒ ꯐ꯭ꯔꯤ ꯂꯣ ꯐ꯭ꯔꯤ ꯇꯥꯏꯝꯂꯣ
ꯑꯥ ꯐ꯭ꯔꯤ ꯇꯥꯏꯝ ꯑꯣꯏꯌꯦ ꯍꯧꯖꯤꯛ
ꯑꯥ
ꯑꯅ ꯅꯣꯛꯄꯒꯥꯟꯗꯒ ꯇ ꯀ ꯅꯠꯇꯑ ꯋꯥ ꯉꯥꯡꯝꯕ ꯀꯥꯟꯗꯗꯤꯅꯤ ꯅꯦꯝꯅ ꯇꯥꯏ ꯑꯧ
ꯑꯥ
ꯅꯣꯏ ꯏꯁꯇꯥꯗꯤ ꯑꯋꯥꯔꯗ ꯐꯣꯟ ꯁꯃꯤꯠ ꯇꯧꯕ꯭ꯔꯥ ꯍꯥꯏꯗꯤ ꯅꯣꯏ ꯍꯣꯁꯇꯦꯜꯗ
ꯎꯍꯨꯝ ꯇꯧꯗꯦ ꯑꯈꯣꯏꯅ ꯑꯗꯨꯝ ꯄꯥꯏ
ꯑꯥ ꯑꯗꯨꯗꯤ ꯅꯨꯡꯉꯥꯏꯌꯦꯅ
ꯑꯝ
ꯈ
ꯌꯥꯌꯥ
ꯎꯝ
ꯉꯟ ꯉꯟꯅ ꯇꯨꯝꯕ꯭ꯔꯣ ꯅꯣꯏꯗꯤ
ꯀꯩꯏꯕ
ꯉꯟꯅ ꯇꯨꯝꯕ꯭ꯔꯣꯕ
ꯑꯥ ꯍꯣꯏ
ꯎꯝ ꯄꯨꯡ ꯀꯌꯥ ꯀꯌꯥ ꯑ ꯅꯣꯏ ꯅꯣꯏ ꯅꯣꯏꯕꯨ ꯉꯟꯅ ꯇꯨꯝꯕ꯭ꯔꯕ ꯅꯣꯏꯕꯨ
ꯑꯥ ꯑꯈꯣꯏ ꯑꯈꯣꯏꯅꯤ ꯉꯟꯅ ꯇꯨꯝꯃꯦ ꯍꯥꯏꯗꯤ ꯍꯟꯗꯛꯇꯤ ꯕꯣꯜ ꯂꯩꯕꯅꯤꯅꯀꯣ ꯋꯥꯔꯜ ꯀꯞ
ꯎꯝ
ꯋꯥꯔꯜ ꯀꯞꯁꯨ ꯌꯦꯡꯉꯤ ꯅꯣꯏ ꯋꯥꯔꯜ ꯀꯞ ꯌꯦꯡꯗ꯭ꯔꯣ
ꯑꯧ ꯌꯦꯡꯉꯦ
ꯑꯥ ꯀꯔꯝꯕ ꯇꯤꯝꯗ ꯁꯞꯄꯣꯔꯠ ꯇꯧꯋꯤꯅꯣ
ꯑꯁ ꯑꯩꯗꯤ ꯉꯝꯕ ꯉꯝꯕ ꯃꯤꯗ ꯂꯣꯏ ꯁꯞꯄꯣꯔꯠ ꯇꯧꯏ
ꯑꯩꯗꯤ ꯉꯝꯕ ꯃꯤꯒꯤ ꯁꯞꯄꯣꯔꯠꯅꯤꯗ
ꯑ ꯏꯁꯄꯦꯁꯤꯐꯤꯛ ꯇꯤꯝ ꯂꯩꯇꯦ ꯍꯥꯏꯔꯣ
ꯎꯝ ꯏꯁꯄꯦꯁꯤꯐꯤꯛ ꯇꯤꯝ ꯂꯩꯇꯦꯕ ꯑꯩꯒꯤꯗꯤ
ꯍꯨꯝ ꯅꯨꯡꯉꯥꯏꯕꯅꯤ ꯕꯣꯜ ꯌꯦꯡꯕ ꯅꯨꯡꯇꯤ ꯈꯨꯗꯤꯡꯒꯤ ꯌꯦꯡꯕ꯭ꯔꯥ ꯅꯠꯇ꯭ꯔꯒ
ꯑ ꯅꯨꯡꯇꯤꯒꯤꯗꯤ ꯌꯦꯡꯗ‌ꯦ ꯏꯁ ꯀꯥꯏꯗꯒꯤ ꯄꯨꯡ ꯃꯔꯤꯗ ꯂꯩꯔꯗꯤ ꯑꯩ ꯂꯩꯕꯗꯨꯨꯝꯕꯗꯤ ꯑꯩ ꯌꯦꯡꯗꯦ
ꯉꯁꯤꯁꯨ ꯇꯨꯋꯦꯜꯞ ꯊꯥꯔꯇꯤꯗ ꯂꯩꯕꯅꯤ ꯉꯁꯤꯒꯤ ꯃꯦꯠꯁ ꯌꯥꯝꯅ ꯐꯖꯔꯅꯤ ꯈꯪꯉꯕ ꯉꯁꯤꯅꯦ ꯑ ꯇ꯭ꯋꯦꯜꯐ ꯊꯥꯔꯇꯤꯗ ꯄꯣꯔꯇꯨꯒꯜꯒ ꯁꯄꯦꯟ ꯁꯟꯅꯔꯅꯤ
ꯑꯥꯎ ꯅꯪꯗꯤ ꯀꯩ ꯁꯞꯄꯣꯔꯠ ꯇꯧꯕ꯭ꯔꯣ
ꯑ ꯅꯣꯏ ꯀ꯭ꯂꯥꯁꯁꯨ ꯍꯥꯎꯇꯕꯅꯤ ꯐ꯭ꯔꯤ ꯂꯩꯔꯃꯅꯤ ꯅꯠꯇ꯭ꯔꯥ
ꯎꯝ
ꯎꯝ
ꯅꯪꯗꯤ ꯀꯔꯤ ꯁꯞꯄꯣꯔꯠ ꯇꯧꯕ꯭ꯔꯣ ꯅꯪꯗꯤ ꯀꯩ ꯁꯞꯄꯣꯔꯠ ꯇꯧꯕ꯭ꯔꯣ
ꯑꯩꯗꯤꯁ